ꯍꯜꯂꯣ
ꯐꯣꯟ ꯇꯧꯔꯛꯑꯃꯤꯅꯦ ꯏꯆꯦ ꯑꯩꯗꯤ ꯉꯁꯥꯏꯈꯩ ꯇꯥꯍꯧꯗ꯭ꯔꯦ
ꯀꯔꯤꯅꯣ ꯍꯥꯏꯕꯅꯦ ꯑꯩꯅ ꯉꯁꯤ ꯅꯨꯃꯤꯠ ꯐꯣꯟ ꯇꯧꯕꯁꯤꯕꯨ ꯐꯣꯟꯁꯤꯕꯨ ꯁꯨꯡ ꯄꯥꯏ ꯄꯥꯏꯈꯠꯂꯛꯇꯦ ꯍꯥꯏꯕꯅꯤꯅ ꯀꯩꯗꯧꯔꯒꯦ ꯍꯥꯏꯕꯅꯤ ꯑꯩꯗꯤ ꯑꯩꯗꯤ ꯀꯩꯔꯤꯗꯣ ꯅꯪꯅ ꯇꯧꯔꯤꯁꯦ ꯈꯜꯂꯨꯔꯦ ꯍꯥꯏꯕ ꯀꯩꯗꯧꯔꯒꯦ ꯀꯩꯗꯧꯕ ꯌꯥꯎꯔꯒꯦ ꯑꯣ
ꯎ ꯏꯃꯥ ꯏꯆꯦ ꯏꯃꯥ ꯏꯆꯦ ꯍꯣꯏꯔꯣꯝꯗꯗꯤ ꯌꯧꯕꯤꯔꯛꯇꯕ꯭ꯔꯣ ꯉꯔꯥꯡ ꯅꯨꯃꯤꯗꯥꯡꯁꯦ ꯍꯦꯛꯇ ꯑꯩꯈꯣꯏꯔꯣꯝꯗꯗꯤ ꯅꯣꯡꯂꯩ ꯅꯨꯡꯁꯤꯠ ꯍꯣ ꯑꯗꯒꯤ ꯂꯦꯟꯒꯩ ꯌꯥꯎꯅ ꯐꯖꯅ ꯐꯨꯗꯗꯅ ꯑꯩꯈꯣꯏꯒꯤ ꯍꯥꯏꯗꯤ ꯑꯩꯈꯣꯏꯒꯤ ꯌꯨꯝꯗ ꯗꯤ ꯍꯥꯏꯗꯤ ꯉꯍꯥꯛ ꯋꯥꯏ ꯑꯩꯈꯣꯏꯒꯤ ꯏꯄꯨ ꯏꯕꯣꯛꯀꯤ ꯃꯃꯥꯡ ꯃꯃꯥꯡ ꯍꯥꯛꯇꯛꯇꯒꯤ ꯂꯩꯔꯛꯅꯕ ꯌꯨꯝꯅꯤꯅ ꯀꯣ ꯖꯤꯡꯒꯥ ꯀꯩꯒꯗꯣ ꯍꯥꯏꯗꯤ ꯑꯗꯨꯝ ꯂꯤꯁꯜꯂꯛꯄꯒꯤ ꯍꯥꯏꯗꯤ ꯃꯟꯁꯤꯜꯂꯛꯑꯕꯅꯤꯅ ꯉꯔꯥꯡ ꯍꯦꯛꯇ ꯂꯦꯟꯒꯅꯨ ꯁꯤꯠꯀꯗꯨꯗ ꯄꯥꯏꯊꯣꯛꯄ ꯈꯔ ꯌꯥꯎ ꯑꯗꯒꯤ ꯆꯤꯡꯒꯒ ꯂꯣꯏꯅ ꯍꯨꯠꯇꯅ ꯑꯗꯒꯤ ꯐꯛꯂꯥꯡ ꯀꯩ ꯀꯩꯀꯥꯁꯦ ꯂꯣꯏꯅ ꯂꯦꯅ ꯐꯨꯗꯠꯇꯅ ꯑꯁ ꯃꯊꯥ ꯀꯟꯅ ꯁꯥꯟꯅꯗꯅ ꯏꯃꯨꯡꯒꯁꯦ ꯂꯣꯏꯅ ꯌꯨꯗꯅ ꯇꯧꯔꯤꯅꯦꯃꯦ
ꯑꯁ ꯑꯗꯨ ꯑꯣꯏꯔ ꯑꯗꯨꯒꯤ ꯑꯣꯏꯔꯦꯅ ꯑꯩꯅ ꯉꯁꯤ ꯅꯨꯃꯤꯠ ꯆꯨꯞꯄꯁꯦ ꯅ ꯅꯪ ꯀꯩꯗꯧ ꯂꯩꯔꯤꯖꯥꯠꯅꯣ ꯃꯁꯤ ꯑꯉꯥꯡꯁꯤꯕꯨꯅ ꯈꯜꯂꯤꯁꯤ ꯅꯪꯗꯤ ꯑꯥ ꯌꯨꯝꯗꯣ ꯂꯣꯏꯅ ꯂꯦꯅ ꯐꯨꯗꯠꯄꯒꯤ ꯁꯦꯝ ꯁꯥꯟꯅꯅ ꯇꯧꯔ ꯂꯩꯔꯤ ꯀꯣꯏꯔꯦ
ꯑꯗꯨꯅꯦ ꯃꯥꯅꯦ ꯑꯗꯣ ꯍꯥꯏꯗꯤ ꯑꯁꯥꯡ ꯍꯧꯖꯤꯛꯇ ꯑꯩꯈꯣꯏꯁꯦ ꯅꯨꯃꯤꯗꯥꯡ ꯋꯥꯏꯔ ꯑꯩꯈꯣꯏ ꯊꯕꯛ ꯂꯣꯏꯁꯟꯅꯔꯒ ꯇꯨꯝꯃꯝꯗꯥꯏꯁꯦ ꯁꯥꯏꯗꯕꯨ ꯍꯥꯏꯗꯤ ꯅꯨꯡꯁꯤꯠꯁꯦ ꯈꯔ ꯈꯔꯕꯨꯗꯤ ꯁꯤꯠꯂꯒ ꯑꯩꯈꯣꯏ ꯑꯗꯨꯝ ꯍꯥꯏꯗꯤ ꯍꯥꯟꯅꯒꯤ ꯑꯗꯨꯃꯥꯏꯅ ꯍꯥꯝꯃꯨ ꯍꯥꯝꯃꯨ ꯅꯨꯡꯁꯤꯠ ꯈꯔ ꯁꯤꯠꯂꯒ ꯅꯣꯡ ꯈꯔ ꯇꯥꯔꯒ ꯇꯥꯔꯛꯀꯗ꯭ꯔꯅ ꯈꯜꯂꯨꯕ ꯑꯗꯨꯒꯗꯤ ꯍꯦꯛꯇ ꯑꯍꯤꯡ ꯍꯥꯏꯗꯤ ꯄꯨꯡ ꯕꯥꯔꯣ ꯈꯔ ꯍꯦꯜꯂꯛꯄ ꯂꯨꯄꯥ ꯑꯃ ꯑꯅꯤ ꯁ꯭ꯋꯥꯏꯁꯦ ꯍꯦꯛꯇ ꯂꯦꯟꯁꯦ ꯍꯦꯛꯇ ꯐꯖꯅ ꯇꯥꯔꯛꯑꯕꯅꯦꯃꯤ ꯑꯗꯩꯗꯤ ꯑꯩꯈꯣꯏꯒꯤ ꯎꯝ ꯌꯨꯝ ꯌꯥꯏꯗꯨꯕꯨꯗꯤ ꯍꯥꯏꯗꯤ ꯃꯃꯥꯡꯃꯨꯛꯀꯤꯗꯁꯨ ꯂꯦꯟꯗꯣ ꯀꯩꯅꯣ ꯇꯧꯈꯤꯕꯒꯤ ꯖꯤꯡꯒ ꯑꯅꯧꯕ ꯈꯟꯈꯤꯕꯗꯨꯅ ꯃꯌꯥꯏꯗꯨꯕꯨꯗꯤ ꯀꯩꯁꯨꯝ ꯇꯧꯍꯧꯗ꯭ꯔꯦ ꯑꯩꯈꯣꯏꯒꯤ ꯐꯃꯨꯡ ꯀꯩꯀꯥ ꯊꯥꯕꯗꯨꯕꯨꯗꯤ ꯑꯗꯨꯒ ꯑꯥ ꯑꯩꯈꯣꯏꯒꯤ ꯆꯥꯛꯈꯨꯝꯗꯨꯗꯤ ꯍꯥꯏꯗꯤ ꯍꯥꯟꯅꯒꯤ ꯖꯤꯡꯒꯥ ꯑꯔꯤꯕ ꯕꯗꯣ ꯑꯣꯏꯕꯅꯤꯅ ꯑꯁ ꯆꯥꯛꯈꯨꯝꯗꯨꯃꯗꯤ ꯂꯧꯈꯠꯄ ꯌꯥꯗꯦ ꯇ꯭ꯔꯦ ꯑꯗꯨꯒ ꯂꯣꯏꯅ ꯍꯣꯔꯦ ꯖꯔꯞ ꯁꯥꯗꯅ ꯑꯗꯨꯒꯤ ꯎꯝ ꯑꯗꯨꯅ ꯑꯗꯣ ꯑꯩꯈꯣꯏꯒꯤ ꯆꯥꯛꯈꯨꯝꯁꯤꯅ ꯑꯃꯨꯛ ꯑꯁꯇꯔ ꯇꯧꯁꯜꯍꯧꯕ ꯑꯣꯏꯕꯒꯤ ꯑꯃꯨꯛ ꯈꯔ ꯐꯔꯤꯅꯦꯕ ꯅꯠꯇ꯭ꯔꯒꯗꯤ ꯑꯁ ꯂꯩꯕꯥꯛ ꯑꯣꯏꯔꯝꯃꯗꯤꯅꯦ ꯑꯁ ꯂꯩꯅꯥꯡ ꯇꯥꯔꯒꯅꯦ ꯂꯣꯏꯗꯣꯏꯁꯥꯅꯤ ꯑ ꯗꯩꯗꯤ ꯍꯥꯏꯗꯤ ꯑꯁꯇ꯭ꯔꯅꯤꯅ ꯑꯩꯈꯣꯏꯅ ꯁꯤꯠꯇꯣꯛ ꯁꯤꯠꯆꯟ ꯇꯧꯔꯒ ꯑꯗꯒꯤ ꯐꯤꯅ ꯀꯩꯅ ꯏꯁꯤꯡ ꯀꯩꯀꯩꯗꯣ ꯈꯔ ꯂꯨꯞꯊꯣꯛ ꯂꯨꯞꯁꯤꯟ ꯇꯧꯔꯒ ꯂꯣꯏꯁꯤꯜꯂꯦ ꯑꯗꯨꯗꯨꯒ ꯏꯃꯨꯡ ꯀꯩꯀꯩ ꯌꯧꯍꯧꯗꯕꯁꯤꯗꯤ ꯌꯥꯝ ꯐꯩꯕ ꯑꯗꯨꯃꯥꯏꯅ ꯇꯧꯋꯦ ꯑꯗꯣ ꯆꯥꯛꯁꯪꯗꯣ ꯍꯥꯏꯕꯗꯤ ꯑꯩꯈꯣꯏꯒꯤꯗꯤ ꯌꯨꯝꯗꯨꯁꯨ ꯀꯔꯥ ꯍꯦꯟꯅ ꯆꯥꯎꯕ ꯅꯠꯇꯕꯅꯤꯅ ꯆꯥꯛ ꯊꯣꯡꯕ ꯑꯩꯗꯣ ꯁꯤꯟꯐꯝ ꯂꯩꯇꯕꯅꯤꯅ ꯉꯁꯥꯏ ꯑꯗꯨꯝ ꯍꯥꯏꯗꯤ ꯈꯣꯏ ꯏꯌꯥꯝꯕ ꯍꯣꯏ ꯑꯗꯒꯤ ꯑꯩꯈꯣꯏ ꯕꯥꯆꯧ ꯍꯣꯏ ꯀꯩꯍꯣꯏ ꯑꯗꯒꯤ ꯑꯩꯈꯣꯏ ꯕꯕꯥ ꯍꯣꯏ ꯇꯧꯔꯒ ꯖꯤꯡꯒ ꯈꯔ ꯂꯧꯔꯨꯔꯒ ꯆꯥꯛꯁꯪ ꯇꯪꯅꯤꯅ ꯌꯥꯝꯁꯨ ꯌꯥꯝꯗꯦꯅ ꯆꯥꯛꯁꯪꯒꯤ ꯖꯤꯡꯒ ꯑꯗꯨꯕꯨꯗꯤ ꯁꯦꯟꯇꯣꯛꯑꯦꯕꯀꯣ ꯉꯁꯥꯏ ꯍꯥꯏꯗꯤ ꯍꯧꯖꯤꯛꯀꯥꯟ ꯍꯥꯏꯗꯤ ꯇꯝꯕ ꯉꯝꯗꯦꯗꯅ ꯁꯦꯡꯇꯣꯛꯍꯧꯗ꯭ꯔꯒꯗꯤ ꯏꯍꯥꯡ ꯍꯥꯡꯅ ꯊꯝꯕꯗꯣ ꯅꯨꯡꯉꯥꯏꯇꯦꯗꯅ ꯑꯗꯨꯃꯥꯏꯅ ꯇꯧꯔꯦ ꯑꯗꯣ ꯑꯁ ꯆꯤꯆꯦ ꯍꯥꯏꯗꯤ ꯐꯛꯂꯥꯡ ꯀꯩꯀꯩꯗꯨꯗꯤ ꯂꯣꯏꯅ ꯍꯥꯏꯗꯤ ꯑꯁꯣꯝꯒꯤ ꯅꯣꯡꯃꯃꯥꯏ ꯇꯥꯐꯝꯗꯨ ꯂꯣꯢꯅ ꯂꯣꯏꯔꯦꯗ ꯑꯗꯣ ꯑꯩꯁꯦ ꯍꯥꯏꯗꯤ ꯐꯛꯂꯥꯡꯁꯤꯁꯨ ꯁꯨꯃꯥꯏꯅ ꯊꯝꯕꯁꯤꯗꯤ ꯁꯨꯝ ꯅꯨꯡꯉꯥꯏꯇꯕ ꯑꯗꯨꯗꯨꯅ ꯑꯩꯅꯁꯨ ꯑꯩꯈꯣꯏ ꯁ꯭ꯋꯥꯏꯗꯒꯤ ꯃꯤ ꯑꯃ ꯑꯅꯤ ꯅꯦꯛꯑꯒ ꯂꯣꯏꯁꯤꯟꯒꯦꯅ ꯇꯧꯕꯅꯦ ꯑꯗꯣ ꯃꯤ ꯁꯦ ꯃꯤꯁꯦ ꯁꯨꯗ꯭ꯔꯕ ꯍꯥꯏꯗꯤ ꯃꯤꯁꯦ ꯑꯃꯈꯛꯇꯪ ꯉꯥꯏꯔꯕ ꯑꯗ ꯍꯥꯏꯗꯤ ꯐꯛꯂꯥꯡ ꯇꯩꯊꯣꯛꯄ ꯍꯥꯏꯁꯤꯁꯨ ꯍꯥꯏꯗꯤ ꯊꯤꯠꯄ ꯂꯩꯕꯥꯛꯀ ꯑꯗꯩ ꯁꯟꯊꯤ ꯀꯩꯀꯩ ꯊꯤꯠꯄ ꯑꯃꯁꯨ ꯆꯪꯗꯣꯏꯅꯤ ꯑꯗꯨꯗꯒꯤ ꯑꯃꯅ ꯀꯥꯔꯒ ꯇꯩꯗꯣꯢꯅꯤ ꯑꯗꯨꯗꯨꯅ ꯑꯗꯒꯤ ꯄꯣꯠ ꯄꯤꯊꯣꯛ ꯄꯤꯁꯤꯟ ꯍꯥꯏꯕ ꯑꯃꯁꯨ ꯂꯩꯗꯅꯀꯣ ꯑꯗꯨꯅ ꯍꯥꯏꯗꯤ ꯍꯧꯖꯤꯛꯀꯤ ꯏꯅꯦꯗꯨꯒ ꯑꯩꯒ ꯈꯇꯪ ꯇꯧꯔꯒꯗꯤ ꯊꯕꯛꯁꯦ ꯍꯥꯏꯗꯤ ꯈꯤꯇꯪ ꯅꯨꯡꯉꯥꯏꯔꯣꯏꯗꯕ ꯑꯗꯨꯅ ꯑꯩꯅꯁꯨ ꯍꯪꯅꯤꯡꯉꯛꯏꯁꯦ ꯏꯆꯦꯗꯣ ꯍꯥꯏꯗꯤ ꯍꯌꯦꯡ ꯍꯪꯆꯤꯠꯀꯨꯝꯕ ꯊꯕꯛ ꯍꯥꯏꯗꯤ ꯌꯥꯝ ꯀꯟꯅ ꯑꯆꯤꯟꯕ ꯂꯩꯇ꯭ꯔꯒꯗꯤ ꯏꯆꯦꯗꯣ ꯉꯥꯛꯇꯪ ꯑꯩꯈꯣꯏꯗ ꯂꯥꯛꯄꯤꯒꯦꯔꯣ
ꯌꯥꯏꯌꯦ ꯌꯥꯏꯌꯦ ꯑꯗꯣ ꯅꯪꯅ ꯄꯥꯝꯃꯤꯁꯦ ꯃꯤ ꯄꯥꯝꯃꯤ ꯅꯠꯇ꯭ꯔꯕ ꯂꯩꯕꯥꯛ ꯀꯩꯀꯥ ꯋꯥꯏ ꯇꯩꯕ ꯐꯛꯂꯥꯡ ꯋꯥꯏ ꯇꯩꯕ ꯈꯣꯠꯄꯒꯤ
ꯍꯣꯏ ꯑꯗꯣ ꯍꯥꯏꯗꯤ ꯃꯥꯏ ꯍꯧꯖꯤꯛꯀꯤ ꯏꯅꯦꯁꯤꯅ ꯍꯥꯏꯔꯛꯏꯁꯦ ꯑ ꯐꯛꯂꯥꯡ ꯋꯥꯏ ꯇꯩꯕꯒꯤꯕꯨꯗꯤ ꯃꯥꯅ ꯑꯗꯨꯝ ꯍꯥꯏꯗꯤ ꯃꯊꯛ ꯀꯥꯕꯗꯨꯒꯤꯗꯤ ꯃꯥꯅ ꯑꯗꯨꯝ ꯇꯧꯔꯒꯦꯅ ꯍꯥꯏꯌꯦꯕꯀꯣ ꯑꯗꯨꯗ ꯊꯤꯠꯄꯒꯨꯝꯕꯗꯨꯅ ꯑꯃꯨꯛ ꯑꯩꯅ ꯑꯗꯨꯝ ꯇꯧꯔꯒꯁꯨ ꯑꯗ ꯍꯥꯏꯗꯤ ꯁꯨꯝ ꯄꯤꯊꯣꯛꯄꯤꯁꯤꯟ ꯍꯥꯏꯕꯗꯤ ꯁꯨꯝ ꯃꯇꯦꯡ ꯄꯥꯡ ꯍꯥꯏꯗꯤ ꯑ ꯃꯊꯛꯇ ꯀꯩꯅꯣ ꯇꯧꯗꯣꯏꯅꯤꯅ ꯍꯥꯏꯗꯤ ꯑꯣꯛꯊꯣꯛ ꯑꯣꯛꯁꯤꯟ ꯍꯥꯏꯕ ꯑꯃ ꯂꯩꯗꯅ ꯑꯗꯨꯒꯨꯝꯕꯒꯤ ꯁꯨꯝ ꯍꯥꯏꯗꯤ ꯃꯇꯦꯡ ꯑꯣꯏꯅꯕ ꯃꯤ ꯑꯃꯗꯤ ꯄꯥꯝꯃꯦ ꯑꯗ ꯎꯝ
ꯑꯣ ꯌꯥꯅꯤ ꯌꯥꯅꯤ ꯑꯩ ꯂꯥꯛꯄ ꯌꯥꯅꯤ ꯂꯥꯛꯀꯦ ꯂꯥꯛꯀꯦ
ꯍꯣꯏ
ꯄꯥꯡꯊꯣꯛꯑ ꯂꯣꯏꯔꯦ ꯀꯩꯅꯣ ꯑꯦ ꯑꯃꯅ ꯑꯃ ꯄꯥꯡꯅꯗ꯭ꯔꯗꯤ ꯀꯃꯥꯏꯅ ꯇꯧꯅꯤ
ꯎꯝ ꯃꯥꯅꯦ ꯑ ꯑꯗꯣ ꯏꯆꯦ ꯍꯥꯏꯗꯤ ꯏꯆꯦ ꯍꯣꯏ ꯑꯗꯨꯗꯥꯋꯥꯏꯗꯣ ꯀꯩꯅꯣ ꯍꯥꯏꯗꯤ ꯁꯟ ꯂꯣꯏꯕ ꯏꯃꯨꯡꯒꯨꯝꯕ ꯂꯩꯕꯤꯕ꯭ꯔꯣ ꯍꯥꯏꯗꯤ ꯑꯩꯈꯣꯏꯒꯤ ꯁꯟꯊꯤꯁꯦ ꯑꯩꯈꯣꯏꯒꯤꯁꯤꯗ ꯑꯩꯈꯣꯏꯒꯤ ꯕꯥꯃꯣꯟꯗ ꯁꯟ ꯈꯔꯕꯨꯗꯤ ꯂꯣꯏꯕꯀꯣ ꯑꯗꯣ ꯃꯣꯏꯁꯨ ꯍꯧꯖꯤꯛꯇꯤ ꯁꯟꯊꯤꯗꯣ ꯌꯥꯝ ꯇꯥꯗ꯭ꯔꯦ ꯑꯗꯒꯤ ꯃꯣꯏ ꯍꯧꯖꯤꯛꯇꯤ ꯂꯦꯟꯗꯣ ꯉꯔꯥꯡꯒꯤ ꯂꯦꯟꯗꯨꯗ ꯍꯥꯏꯗꯤ ꯌꯨꯝ ꯑꯩꯈꯣꯏ ꯁꯥꯏꯒꯤꯁꯨ ꯑꯗꯨꯝ ꯈꯔꯗꯤ ꯀꯩꯅꯣ ꯇꯧꯕ ꯃꯥꯜꯂꯦꯕ ꯁꯣꯛꯄ ꯃꯥꯜꯂꯦ ꯑꯗꯨꯗꯨꯅ ꯃꯣꯏ ꯍꯥꯏꯗꯤ ꯑꯇꯩ ꯃꯤꯈꯩꯁꯨ ꯑꯗꯨꯝ ꯂꯧꯅꯕꯒꯤ ꯈꯔ ꯀꯧꯔꯗꯕ ꯁꯟꯊꯤꯁꯦ ꯑꯗꯣ ꯆꯦ ꯍꯣꯏ ꯑꯗꯨꯋꯥꯏꯗ ꯍꯥꯏꯗꯤ ꯁꯟ ꯂꯣꯏꯕꯒꯨꯝꯕ ꯏꯃꯨꯡ ꯂꯩꯔꯒꯗꯤ ꯈꯤꯇꯪ ꯍꯥꯏꯗꯤ ꯂꯩꯕꯕꯨ ꯑꯣꯏꯔꯣ ꯀꯣ ꯍꯧꯖꯤꯛꯇꯤ ꯁꯟꯊꯤꯁꯤꯁꯨ ꯑꯗꯨꯝ ꯇꯥꯡꯉꯕꯅꯤꯅ ꯑꯗꯨꯃꯥꯏꯅ ꯍꯥꯏꯐꯦꯠ ꯆꯦꯟꯅ ꯍꯥꯡꯐꯝ ꯑꯃ ꯂꯩꯕꯤꯔꯒꯗꯤ ꯍꯥꯏꯐꯦꯠꯇꯪ ꯄꯥꯎ ꯑꯝꯇꯪ ꯐꯥꯎꯕꯤꯒꯦꯔꯣ
ꯑꯣ ꯁꯟꯊꯤꯁꯦ ꯑꯩꯈꯣꯏ ꯁꯤꯒꯤꯗ ꯑꯃ ꯂꯩꯕꯅꯦ ꯁꯟ ꯀꯩꯅꯣ ꯃꯣꯏꯒꯤ ꯁꯥ ꯁꯪꯒꯣꯝ ꯁꯟ ꯃꯌꯥꯝ ꯁꯟꯒꯣꯝ ꯄꯨꯊꯣꯛꯄ ꯑꯃ ꯂꯩꯗꯅ
ꯑꯥ
ꯅꯪ ꯈꯪꯕ꯭ꯔ ꯈꯪꯗꯕ꯭ꯔꯥ ꯈꯪꯗꯦ ꯑꯗꯨ ꯃꯣꯏꯒꯤ ꯁꯟꯊꯤꯗꯣ ꯑ ꯃꯣꯏꯅ ꯍꯥꯏꯕꯗꯗꯤ ꯃꯣꯏꯒꯤ ꯁꯟꯊꯤꯗꯣ ꯃꯤ ꯑꯃꯅ ꯂꯧꯋꯦꯗꯤ ꯍꯥꯏꯕꯅꯦ ꯃꯣꯏꯒꯤ ꯉꯥꯗ ꯄꯤꯖꯕꯒꯤ
ꯑꯥ
ꯑꯗꯨ ꯑꯗꯨ ꯅꯪꯅ ꯄꯥꯝꯝꯕꯗꯤ ꯑꯩ ꯍꯥꯏꯅꯔꯒ ꯑꯗꯨꯝ ꯈꯔ ꯂꯧꯕ ꯌꯥꯅꯤ ꯅꯪꯅ ꯀꯌꯥꯃꯨꯛ ꯄꯥꯝꯃꯤꯅꯣ
ꯍꯣꯏ ꯑ ꯀꯌꯥꯃꯨꯛ ꯄꯥꯝꯕ ꯍꯥꯏꯁꯦ ꯆꯦ ꯑꯩꯅꯁꯨ ꯉꯁꯥꯏ ꯑꯩꯈꯣꯏꯒꯤ ꯁꯟ ꯑꯩꯈꯣꯏ ꯁꯤ ꯕꯥꯃꯣꯟꯒꯤꯗꯨꯗ ꯑꯩꯅ ꯍꯪꯉꯨꯕꯗ ꯃꯣꯏꯅ ꯍꯥꯏꯔꯤꯁꯦ ꯕꯥꯇꯤꯟ ꯑꯍꯨꯝ ꯃꯨꯛꯇꯤ ꯌꯥꯅꯤꯗꯤ ꯍꯥꯏꯔꯛꯑꯦꯕꯀꯣ ꯑꯗ ꯑꯩꯅ ꯍꯥꯏ
ꯀꯌꯥ ꯄꯥꯝꯃꯤꯅꯣ ꯍꯥꯏꯗꯤ ꯕꯣꯔꯥ ꯑꯃ ꯄꯥꯝꯕ꯭ꯔꯥ
ꯎ ꯍꯥꯏꯗꯤ ꯑꯩꯈꯣꯏꯒꯤ ꯐꯛꯂꯥꯡꯁꯦ ꯈꯤꯇꯪꯗꯤ ꯄꯥꯛꯅꯅ ꯁꯣꯛꯆꯜꯂꯦ ꯑꯗ ꯑꯩꯅ ꯈꯜꯂꯤꯁꯦ ꯇꯩꯔꯤꯉꯩꯁꯤꯗ ꯑꯗꯨꯝ ꯃꯄꯨꯡ ꯐꯥꯅ ꯊꯨꯡꯅꯕ ꯇꯩꯍꯧꯔꯒꯦꯅ ꯈꯟꯕ ꯑꯗꯣ ꯑꯩꯅ ꯁꯨꯝ ꯈꯟꯕꯗ ꯑꯥ ꯎꯝ ꯇꯔꯥꯃꯨꯛ ꯀꯩꯃꯣꯗꯒꯤ ꯈꯔ ꯍꯦꯟꯅꯒꯗꯤ ꯆꯪꯒꯗ꯭ꯔ ꯈꯪꯗꯦꯅꯦ
ꯑꯗꯨꯗꯗꯤꯕ ꯇꯤꯟ ꯇꯔꯥꯃ ꯁꯦ ꯕꯣꯔꯥ ꯑꯃ ꯑꯗꯨꯝ ꯌꯥꯔꯅꯤꯅꯀꯣ ꯃꯣꯏꯗꯤ ꯕꯣꯔꯥꯗ ꯑꯩꯅ ꯍꯥꯟ ꯍꯥꯟꯅ ꯊꯝꯃꯦꯕ ꯁꯦꯡꯗꯣꯛꯑꯒ ꯀꯣ ꯕꯣꯔꯥꯗꯩꯅ ꯍꯥꯟꯖꯂ ꯄꯩꯔ ꯄꯔꯦꯠ ꯊꯝꯕ ꯑꯗꯨꯒ ꯂꯧꯕ ꯂꯥꯛꯄ ꯃꯤꯗꯨꯅ ꯁꯠ ꯁꯠ ꯄꯨꯔ ꯆꯠꯈꯤꯕ ꯑꯗꯨꯅ ꯁꯤꯗꯅ ꯍꯥꯏꯕꯗꯨꯗꯤ ꯃꯣꯏꯅꯁꯨ ꯈꯪꯉꯔꯣꯏꯕ ꯑꯗꯨꯅ ꯕꯣꯔꯥ ꯑꯃ ꯑꯣꯏꯅ ꯑꯗꯨꯝ ꯍꯥꯏꯈ꯭ꯔꯒꯦ ꯀꯩꯒꯨꯝꯕ ꯌꯥꯔꯁꯨ ꯑꯗꯨꯝ ꯃꯆꯦ ꯑꯃꯗ ꯊꯔꯒ ꯋꯥꯏ ꯇꯩꯅꯕ ꯈꯣꯠꯅꯕ ꯑꯗꯨꯝ ꯇꯧꯕ ꯌꯥꯕꯅꯤꯗ ꯁꯨꯃꯥꯡ ꯃꯥꯡꯒꯣꯟ
ꯑꯣ ꯌꯥꯏꯌꯦ ꯑꯗꯨꯕꯨꯗꯤ ꯑꯥ ꯍꯣꯏ ꯑꯗꯣ ꯏꯆꯦꯅ ꯑꯗꯨꯃꯥꯏꯅ ꯍꯥꯏꯐꯦꯠ ꯍꯪꯕꯤꯔꯣ ꯑꯗꯒꯤ ꯃꯃꯜꯗꯨꯁꯨ ꯏꯊꯦꯅ ꯍꯥꯏꯐꯦꯠꯝ ꯇꯥꯊꯣꯛꯄꯤꯔꯛꯑꯣꯕꯀꯣ
ꯃꯃꯜ ꯑꯩꯁꯦ ꯑꯁ ꯌꯥꯔꯦꯗ ꯕꯣꯔꯥ ꯑꯃꯈꯛ ꯂꯧꯕꯦꯕꯨ ꯃꯣꯏꯒꯤ ꯑꯇꯩꯗꯤ ꯃꯣꯏ ꯕꯣꯔꯥ ꯀꯨꯟ ꯀꯨꯟꯊ꯭ꯔꯥ ꯀꯨꯟ ꯀꯨꯟꯊ꯭ꯔꯥ ꯂꯧꯕꯒꯤ ꯄꯥꯅꯦ ꯑꯈꯣꯏ ꯑꯃꯈꯛꯇꯒꯤꯗꯨꯗꯤ ꯄꯩꯁꯥꯒꯤ ꯄꯤꯗ꯭ꯔꯁꯨ ꯌꯥꯅꯤꯗ
ꯍꯣ ꯑꯗꯣ ꯏꯆꯦꯅ ꯑꯗꯨꯝ ꯍꯥꯏꯐꯦꯠ ꯎꯝ
ꯑꯗꯣ ꯑꯩ ꯑ ꯅꯪ ꯍꯧꯖꯤꯛ ꯐꯣꯟ ꯊꯝꯃꯒ ꯑꯩ ꯃꯉꯣꯟꯗ ꯄꯥꯎꯗꯣ ꯍꯥꯏꯒ꯭ꯔꯒꯦ ꯑꯗꯣ ꯃꯣꯏꯗꯣ ꯁꯤꯗꯤ ꯑꯗꯨꯝ ꯁꯣꯏꯔꯣꯏ ꯁꯟꯊꯤꯒꯤꯗꯤ ꯁꯨꯡꯁꯣꯏ ꯁꯣꯏꯔꯣꯏ ꯍꯥꯏꯗꯤ ꯑꯗꯨꯝ ꯃꯣꯏ ꯁꯟ ꯌꯥꯝꯗꯨꯅ ꯐꯥꯏꯗꯔꯛꯄꯅꯤꯅ ꯀꯣ ꯑꯗꯨꯅ ꯍꯌꯦꯡ ꯑꯌꯨꯛꯇꯣ ꯅꯪ ꯒꯥꯔꯤꯗꯣ ꯒꯥꯔꯤ ꯆꯥꯗ ꯍꯥꯞꯄꯗꯤ ꯅꯨꯡꯉꯥꯏꯔꯣꯏ ꯒꯥꯔꯤ ꯑꯆꯧꯕ ꯍꯥꯏꯗꯤ ꯑꯣꯛꯇꯣꯔ ꯀꯩꯅꯣꯝꯃ ꯄꯥꯏꯔꯒ ꯂꯥꯛꯀꯦꯔꯣ
ꯑꯣ ꯌꯥꯏꯌꯦ ꯆꯦ ꯍꯥꯏꯗꯤ ꯌꯥꯝꯕꯅꯤꯅ ꯑ ꯑꯩ ꯂꯝꯕꯤꯗꯒꯤ ꯑꯗꯨꯝ ꯑꯣꯇꯣ ꯃꯥ ꯐꯥꯔꯒ ꯑꯗꯨꯝ ꯆꯦ ꯍꯣꯏꯔꯣꯝꯗ ꯑꯗꯨꯝ ꯂꯥꯛꯑꯒꯦ
ꯎꯝ ꯂꯥꯛꯑꯣ ꯂꯥꯛꯑꯣ ꯑꯗꯨ ꯁꯟꯊꯤꯗꯨꯕꯨꯗꯤ ꯑꯗꯨꯝ ꯁꯣꯏꯔꯣꯏ ꯑꯗꯣ ꯅꯧ ꯁꯟ ꯊꯤꯗꯨꯅ ꯍꯌꯦꯡ ꯂꯧꯔꯒ ꯋꯥꯏꯁꯤꯅ ꯀꯩ ꯅꯨꯃꯤꯠꯇ ꯇꯩꯒꯦ ꯍꯥꯏꯅꯣꯕ
ꯑꯩꯁꯦ ꯋꯥꯏꯁꯦ ꯆꯦ ꯑꯗꯨꯗꯤ ꯅꯣꯡ ꯅꯤꯅꯤꯇꯪꯗꯤ ꯃꯑꯣꯡ ꯁꯤ ꯌꯦꯡꯒꯤꯖꯤꯔꯥꯅꯗꯤ ꯈꯜꯂꯦꯕꯀꯣ ꯍꯥꯏꯕꯗꯤ ꯑ ꯉꯔꯥꯡ ꯈꯇꯪ ꯇꯥꯒꯤꯗ ꯉꯥꯏꯔꯤꯕꯅꯤꯅ ꯑꯃꯨꯛ ꯅꯣꯡ ꯅꯤꯅꯤꯁꯦ ꯌꯦꯡꯗ꯭ꯔꯒꯗꯤ ꯍꯥꯏꯗꯤ ꯑ ꯐꯣꯟꯗ ꯀꯩꯗ ꯋꯦꯗꯔꯗꯕꯨꯗꯤ ꯑꯗꯨꯝ ꯍꯥꯏꯗꯤ ꯅꯣꯡ ꯅꯨꯡ ꯀꯩꯕꯨꯗꯤ ꯂꯩꯇ꯭ꯔꯦꯅꯕꯨꯗꯤ ꯍꯥꯏ ꯑꯗꯨ ꯑꯣꯏꯔꯒꯁꯨ ꯍꯧꯖꯤꯛꯀꯥꯟꯁꯤꯗꯤ ꯇꯝꯕ ꯉꯝꯕ ꯅꯠꯇꯦꯗꯅ ꯑꯗꯨꯗꯨꯅ ꯅꯣꯡꯅꯤꯅꯤ ꯗꯪꯗꯤ ꯌꯦꯡꯒꯤꯒꯦꯅ ꯈꯜꯂꯦ ꯑꯗꯨꯒ ꯑꯥꯎꯟ ꯍꯨꯝꯅꯤ ꯁꯨꯕ ꯅꯠꯇ꯭ꯔꯒ ꯃꯔꯤꯅꯤ ꯁꯨꯕ ꯁꯥꯏꯗꯗꯤ ꯇꯩꯅꯕ ꯇꯧꯔꯖꯦ ꯏꯆꯦ
ꯃꯥꯅꯦ ꯃꯥꯅꯦ ꯅꯣꯡ ꯁꯤꯡꯒꯤ ꯐꯤꯕꯝꯖꯤꯁꯨ ꯌꯦꯡꯗꯕ ꯌꯥꯗꯕꯅꯦ ꯅꯪꯅ ꯄꯨꯂꯞ ꯇꯩꯁꯟ ꯂꯨꯔꯣ ꯑꯗꯒꯤ ꯅꯍꯥꯟꯒꯤ ꯅꯣꯡꯒꯤ ꯂꯦꯟꯒꯤ ꯅꯣꯡꯗꯣ ꯑꯃꯨꯛ ꯂꯥꯛꯑ ꯗꯤ ꯑꯃꯨꯛ ꯆꯞ ꯃꯥꯟꯅꯅ ꯄꯨꯗꯒꯤꯗꯣꯏꯅꯦꯕ ꯑꯗꯒꯤ ꯇꯩꯔꯦꯖꯨ ꯑꯗꯨꯃꯉꯥꯏ ꯂꯣꯏꯅ ꯄꯣꯠꯁꯨ ꯃꯥꯡꯅꯤ ꯃꯇꯝꯖꯨ ꯃꯥꯡꯅꯤ ꯊꯕꯛꯁꯨ ꯃꯥꯡꯕ ꯄꯩꯁꯥꯖꯨ ꯃꯥꯡꯕ
ꯑꯥꯎ ꯃꯥꯅꯦ ꯑꯗꯨꯅ ꯍꯥꯏꯗꯤ ꯁꯨꯝ ꯃꯑꯣꯡ ꯌꯦꯡꯉꯒ ꯑꯗꯒꯤ ꯌꯥꯝꯅ ꯀꯨꯏꯊꯒ꯭ꯔꯒ ꯖꯨ ꯍꯥꯏꯗꯤ ꯁꯨꯝ ꯇꯟꯖꯜꯂꯛꯄꯗꯣ ꯇꯧꯍꯧꯗ꯭ꯔꯒꯗꯤ ꯑꯩ ꯁꯨꯝ ꯑꯣ ꯍꯌꯦꯡ ꯇꯧꯒꯦ ꯉꯁꯤ ꯇꯧꯒꯦꯅ ꯊꯝꯒ꯭ꯔꯒꯗꯤ ꯑꯗꯨꯝ ꯂꯩꯒ꯭ꯔꯒꯗꯤ ꯍꯥꯏꯗꯤ ꯃꯤ ꯄꯣꯡꯕ ꯑꯃ ꯂꯥꯛꯄꯗ ꯑꯗꯒꯤ ꯐꯛꯂꯥꯡꯗꯣ ꯍꯥꯏꯗꯤ ꯍꯟꯗꯛꯀꯤꯖꯤꯗꯤ ꯌꯥꯝ ꯈꯔ ꯁꯥꯊꯤꯅ ꯀꯩꯅꯣ ꯇꯧꯔꯦꯕ ꯑꯗꯣꯉꯥꯏꯅ ꯑꯗꯨꯝ ꯁꯨꯃꯥꯏꯅ ꯊꯝꯕꯖꯤꯖꯨ ꯍꯣꯏ ꯌꯦꯡꯕꯗ ꯅꯨꯡꯉꯥꯏꯇꯕ ꯍꯥꯏꯇꯥꯔꯦ
ꯎꯝ ꯎꯝ
ꯑꯗꯣ ꯑꯩꯖꯨ ꯑꯥ ꯍꯥꯏꯕꯤꯔꯣ
ꯑꯗꯨꯗꯤ ꯉꯁꯤ ꯅꯨꯃꯤꯠꯁꯦ ꯅꯪ ꯑꯗꯨꯒꯤ ꯂꯣꯏꯁꯟꯕ ꯈꯣꯠꯆꯟꯕ ꯇꯧꯕꯗ ꯅꯪ ꯂꯣꯏꯁꯟꯒꯔꯦ ꯅꯠꯇ꯭ꯔꯥ
ꯑꯁ ꯋꯥꯔꯦ ꯑꯗꯨꯅ ꯏꯆꯦ ꯉꯁꯤꯗꯤ ꯑꯗꯒꯤ ꯆꯥꯛꯀꯗꯣ ꯑꯈꯣꯏ ꯏꯆꯦꯅ ꯊꯣꯡꯍꯜꯂꯦ ꯉꯁꯤꯗꯤ ꯑꯗꯨ ꯒ ꯆꯥꯛꯁꯨ ꯉꯟꯅ ꯆꯥꯔꯦ ꯑꯗꯨꯒ ꯑꯃꯨꯛ ꯏꯆꯦꯒ ꯑꯃꯨꯛ ꯐꯣꯟ ꯀꯩꯅꯣ ꯇꯧ ꯐꯣꯟ ꯋꯥꯔꯤ ꯏꯆꯦꯒꯤ ꯀꯩꯅꯣ ꯃꯤꯁꯀꯣꯜ ꯂꯩꯔꯝꯃꯩꯅ ꯏꯆꯦꯗ ꯑꯃꯨꯛ ꯄꯥꯎ ꯐꯥꯎꯖꯔꯛꯏꯖꯤꯅꯤ
ꯑꯁ ꯑꯗꯨꯗꯤ ꯑ ꯅꯣꯡꯅ ꯆꯨ ꯌꯨꯔꯕꯅꯤꯅ ꯏꯟꯖꯥꯡꯗꯤ ꯀꯔꯤ ꯆꯥꯔꯒꯦ
ꯏꯟꯖꯥꯡꯖꯦ ꯀꯩꯅꯣ ꯑꯣꯏꯅ ꯄꯁꯟꯒꯦ ꯍꯋꯥꯏ ꯑꯣꯏꯅ ꯊꯣꯡꯖꯤꯟꯒ꯭ꯔꯦ ꯍꯥꯏꯗꯤ ꯍꯧꯖꯤꯛ ꯀꯣꯏꯔꯥꯡ ꯂꯥꯡꯉꯒ ꯂꯩꯔꯕꯅꯤꯅ ꯏꯟꯖꯥꯡ ꯃꯅꯥ ꯃꯁꯤꯡ ꯀꯩꯀꯩ ꯉꯔꯥꯡ ꯆꯥꯛꯈꯨꯝꯗ ꯂꯣꯏ ꯆꯣꯠ ꯈ꯭ꯔꯝꯅꯤꯅ ꯃꯊꯣꯡ ꯃꯔꯝ ꯑꯝꯇ ꯈꯪꯍꯧꯗ꯭ꯔꯦꯕ ꯂꯣꯏ ꯆꯥꯏ ꯂꯩꯔꯕꯅꯤꯅ ꯑꯗꯨꯗꯨꯅ ꯍꯥꯏꯗꯤ ꯑꯩꯈꯣꯏ ꯍꯞꯇꯥꯗ ꯍꯥꯟꯅꯒꯤ ꯍꯋꯥꯏ ꯈꯔ ꯊꯪꯍꯧꯕꯗꯣ ꯑꯗꯨꯗꯣ ꯑꯣꯏꯅ ꯊꯕꯛꯀ ꯋꯥꯔꯨꯕꯅꯤꯅ ꯑꯗꯨꯝ ꯍꯋꯥꯏ ꯑꯣꯏꯔꯁꯨ ꯑꯗꯨꯝ ꯍꯥꯎꯅ ꯑꯗꯨꯝ ꯆꯥꯥꯁꯟꯒ꯭ꯔꯦ
ꯍꯣꯏꯗ ꯂꯥꯝꯕꯨ ꯂꯥꯝꯃꯗꯤ ꯍꯣꯏ ꯂꯥꯝꯕꯨ ꯂꯥꯛꯑꯝꯃꯅꯤ ꯑꯗꯨꯝ ꯄꯛꯍꯥꯎꯗ ꯍꯥꯎꯕꯅꯤꯗ ꯑꯁ ꯋꯥꯔꯝꯃꯅꯤ ꯗ ꯅꯪ ꯑꯗꯨꯗꯤ ꯑꯩꯗꯤ ꯅꯪ ꯐꯣꯟ ꯀꯩꯗꯧꯔꯖꯥꯠꯅꯣꯅ ꯑꯩꯗꯤ ꯁꯥꯎꯕ ꯁꯥꯎꯅꯤꯡꯉꯨꯔꯕꯅꯦꯕ ꯅꯨꯡꯉꯥꯏꯇꯦꯅꯦ ꯑꯁ ꯅꯪꯒꯤ ꯋꯥꯖꯦ ꯇꯥꯔꯒ ꯑꯩ ꯁꯥꯎꯕꯒ ꯂꯣꯏ ꯐꯔꯦ
ꯑ ꯑꯗꯨꯅꯦ ꯏꯆꯦ ꯑꯁ ꯈꯪꯗ꯭ꯔꯦ ꯍꯧꯖꯤꯛꯀꯥꯟꯖꯦ ꯑ ꯅꯣꯡ ꯆꯤꯡꯖꯦ ꯇꯝꯕ ꯉꯝ